ꯍꯜꯂꯣ ꯑꯣ ꯇꯥꯏ ꯇꯥꯢ ꯁꯥꯔ ꯍꯜꯂꯣ
ꯑꯣ ꯇꯌꯦ
ꯑꯣ
ꯇꯥꯗꯕ꯭ꯔꯣ
ꯇꯥꯔꯦ ꯇꯥꯔꯦ ꯆꯥꯛ ꯆꯥꯔꯕꯣ ꯑꯌꯨꯛꯀꯤ ꯆꯥꯛ ꯆꯥꯔꯕꯣ
ꯇꯔꯦ
ꯎꯝ ꯀꯩ ꯏꯟꯁꯥꯡ ꯆꯥꯒꯦ꯫
ꯉꯥ ꯆꯥꯏ꯫
ꯉꯥ ꯑꯍꯥꯎꯕꯅꯤ ꯑꯩꯗꯤ ꯆꯥꯗ꯭ꯔꯤꯗ꯫
ꯎ ꯊꯦꯡꯑꯦ
ꯎꯝ ꯑꯌꯨꯛꯁꯦ ꯈꯔ ꯊꯦꯡꯗꯤ ꯂꯥꯟ ꯊꯦꯡ ꯆꯥꯔꯨꯔꯦ ꯑꯗꯨꯝ ꯊꯦꯡ ꯆꯥꯕ ꯍꯩꯅꯅꯕ ꯑꯣꯏꯒꯤꯕꯒꯤꯅꯤ
ꯅꯪ ꯅꯍꯥꯟ ꯇꯧꯔꯛꯄꯗꯨꯔꯣ
ꯑꯩ ꯁꯤ ꯅꯝꯕꯔꯁꯤꯗꯤ ꯑꯍꯥꯥꯟꯕ ꯃꯥꯜꯂꯦ꯫
ꯑꯣ ꯈꯨꯨꯟꯖꯦꯜꯗꯣ ꯃꯥꯥꯟꯕ꯫
ꯎꯝ
ꯀꯔꯤꯒꯤ ꯊꯦꯡꯅ ꯆꯥꯕ꯭ꯔꯣ꯫
ꯑꯌꯨꯛꯇꯤ ꯑꯗꯨꯝ ꯊꯦꯡ ꯆꯥꯈ꯭ꯔꯦꯗ ꯑꯗꯨꯝ ꯍꯩꯅꯈꯤꯕ ꯑꯣꯏꯈ꯭ꯔꯦꯕ꯫
ꯑꯁ ꯈꯪꯉꯤ ꯅꯣꯏꯗꯤ ꯑꯗꯨꯃꯥꯏꯅ ꯇꯧꯌꯦꯕ꯫
ꯎꯝ
ꯂꯥꯝꯗꯕ ꯃꯥꯜꯂꯦ
ꯍꯣꯏ ꯑꯩꯅꯊꯦꯡ ꯆꯥꯕ ꯅꯥꯏ ꯅꯨꯡꯗꯥꯡꯗꯨꯣ ꯊꯦꯡ ꯆꯥꯕꯩꯩꯅ ꯃꯇꯝꯗꯨ ꯃꯥꯏꯅ ꯇꯧꯈꯤꯕꯒꯤꯅꯤ ꯉꯇꯥꯡꯅ ꯆꯥꯕꯗꯣ ꯍꯩꯅꯗꯦꯕ ꯍꯥꯏꯗꯤ ꯏꯁꯥꯗ ꯆꯥꯅꯤꯡꯕ ꯐꯥꯎꯗꯕ ꯑꯗꯨ ꯑꯣꯏꯕ ꯑꯗꯨꯅꯤꯗ
ꯆꯈꯥꯎꯗꯤ ꯐꯥ
ꯆꯈꯥꯎꯗꯤ ꯐꯠꯇ꯭ꯔꯦ ꯎꯔꯤꯡ ꯉꯥꯛꯇꯪ ꯉꯥꯏꯔ
ꯑꯗꯨꯅꯤ ꯀꯔꯤꯁꯨ ꯆꯠꯂꯣꯏꯗ꯭ꯔꯣ ꯉꯁꯤꯗꯤ
ꯎꯝ ꯑꯁꯤꯗꯤ ꯆꯠꯂꯣꯏ꯫
ꯑ ꯑꯗꯨꯗꯤ ꯀꯩꯅꯣꯝꯇ ꯍꯪꯒꯦ ꯁꯤꯇꯔ ꯀꯌꯥ ꯍꯧꯖꯤꯛ ꯀꯣꯂꯦꯖ ꯂꯣꯏꯔꯕꯣ ꯇꯝꯃꯤꯕꯣ꯫
ꯅꯣꯏꯔꯦ
ꯎꯝ ꯆꯍꯤ ꯀꯌꯥꯗ ꯂꯣꯏꯕ ꯑꯣꯏꯗꯣꯏꯅꯣ
ꯂꯁ ꯏꯌꯦꯔꯗ ꯂꯣꯏꯕꯅꯦ꯫
ꯑꯣ ꯑꯗꯨꯗꯤ ꯂꯥꯁ ꯏꯌꯔꯗ ꯇ꯭ꯨꯋꯦꯟꯇꯤ ꯇ꯭ꯨꯋꯦꯟꯇꯤ ꯐꯥꯏꯚꯇꯀꯣ꯫
ꯑꯥꯎ
ꯑꯗꯨꯗꯤ ꯑꯩꯅ ꯆꯍꯤ ꯑꯅꯤ ꯍꯜꯂꯦ꯫
ꯑꯣ ꯏꯕꯨꯡ ꯇꯥꯔꯦꯅꯦ ꯑꯗꯨꯗꯤ
ꯎꯝ ꯇꯥꯔꯦ ꯇꯥꯔꯦ꯫
ꯎ ꯅꯥꯟ ꯉꯏ ꯂꯩꯇ꯭ꯔꯦ ꯍꯦ ꯇꯧ ꯃꯟꯗꯅ
ꯎꯝ ꯅꯪ ꯌꯨꯝꯗ ꯑꯗꯨꯝ ꯂꯩꯔꯦ ꯍꯧꯖꯤꯛꯇꯤ
ꯇꯝꯄꯥꯛꯄ ꯂꯩ꯫
ꯑꯣ ꯑꯇꯣꯞꯄ ꯊꯕꯛ ꯀꯩ ꯇꯧꯕ ꯂꯩꯔꯣ ꯍꯥꯏꯗꯤ ꯂꯥꯏꯔꯤꯛ ꯃꯈꯥ
ꯎꯝ ꯑꯃ ꯇꯧꯕ꯫
ꯑꯣ ꯐꯩ ꯐꯩ ꯑꯗꯨꯁꯨ
ꯑꯣ ꯅꯪ ꯅꯪꯗꯤ꯫
ꯑꯩꯁꯨ ꯌꯨꯝꯗ ꯂꯩꯗ ꯍꯧꯖꯤꯛ ꯑꯩꯁꯨ ꯀꯣꯂꯦꯖ ꯂꯣꯏꯔꯒ ꯃꯈꯥꯗꯤ ꯇꯝꯖꯗ꯭ꯔꯦ ꯑꯦꯛꯖꯥꯝꯒꯨꯝꯕ ꯊꯥꯕꯒꯤ ꯇꯧꯕꯅꯦꯕꯀꯣ ꯑꯗꯨꯅ ꯎꯝ ꯍꯧꯖꯤꯛꯄꯨꯗꯤ ꯏꯁꯥꯅ ꯑꯗꯨꯝ ꯁꯦꯜꯞ ꯏꯁꯇꯗꯤ ꯇꯧꯖꯔꯦ ꯎꯝ
ꯆꯤꯟꯅꯥꯎꯗꯤ ꯀꯌꯥꯅꯣ
ꯑꯍꯨꯝ ꯑꯣꯏꯗꯣꯏꯅꯤ
ꯑꯣ
ꯑꯩꯅ ꯌꯥꯏꯃ ꯃꯤꯗꯜꯋꯥꯟ ꯅꯠꯇꯦ ꯅꯨꯄꯥ ꯑꯤꯡꯈꯛ ꯑꯗꯨꯒ ꯏꯆꯦ ꯑꯃ ꯏꯅꯥꯎꯄꯤ ꯑꯃ
ꯑꯁ ꯃ ꯃꯅꯤꯅ
ꯃꯥꯅꯤ ꯇꯥꯡꯉ ꯃꯦꯅꯦ ꯑꯍꯣꯡꯕꯗꯨ ꯅꯠꯇꯦ
ꯃꯖꯥꯅꯤ ꯌꯥꯝ ꯅꯨꯅ ꯇꯧꯔꯒꯅꯤ ꯃꯔꯤ
ꯎ ꯑꯃ ꯍꯦꯜꯂꯅꯤ
ꯑꯩꯁꯨ ꯅꯪꯗꯥꯅ ꯃꯈ ꯈ ꯑ ꯃꯈ ꯈ
ꯑꯣ ꯅꯨꯄꯤ ꯑꯃꯈꯛ ꯑꯣꯏꯕ
ꯑꯥ
ꯑꯗꯨꯗꯤ ꯂꯣꯏ ꯇꯔꯝꯅꯤꯍꯦ ꯅꯨꯨꯄꯤ ꯈꯉꯦ
ꯂꯣꯅ ꯇꯧꯋꯌꯦ
ꯃꯕꯨꯡ ꯑꯍꯨꯝ ꯂꯩꯕꯅ
ꯎꯝ ꯎꯕꯤ ꯊꯀ ꯔꯦꯗ ꯃꯣꯗ
ꯑꯁ ꯑꯗꯨꯏꯗꯤ ꯈꯔ ꯍꯟꯊꯔꯝꯃꯅꯤꯗꯨ ꯇꯧꯕ
ꯏꯃꯥ ꯏꯄꯥꯅ ꯇꯧꯕꯤꯦꯗ ꯃꯣꯏꯅ ꯇꯧꯕꯤꯗ꯭ꯔꯁꯨꯦ
ꯐꯩꯌꯦꯗ ꯍꯧꯗꯤ ꯑ ꯅꯨꯡꯉꯥꯏꯁꯤ ꯇꯁ ꯎꯝ
ꯕꯖꯥꯔ ꯃꯅꯨꯡꯗ ꯑꯣꯏꯗꯣꯏꯔꯣ ꯅꯣꯏꯒꯤ ꯌꯨꯝꯗꯣ
ꯎꯝ ꯅꯠꯇꯦ ꯑꯩꯈꯣꯏꯅ ꯑꯃꯨꯛ ꯑꯗꯨꯝ ꯂꯝ ꯄꯟꯕ ꯌꯥꯕꯃꯤꯅ ꯀꯩꯁꯨ ꯀꯥꯏꯗꯕꯅꯤꯅ ꯊꯧꯕꯥꯜꯗꯩꯩꯅ
ꯑꯣ ꯖꯔꯒꯤ ꯏꯂꯄꯥ ꯃꯥꯂꯀꯣ ꯅꯕꯥꯎꯁꯨ
ꯎꯝ ꯂꯥꯞꯄꯦ ꯂꯥꯞꯄꯦ ꯍꯥꯏꯕꯅꯤꯗ ꯂꯝꯕꯤ ꯐꯔꯔꯕꯅꯤꯅ ꯕꯖꯥꯔ ꯌꯧꯕꯗꯤ ꯀꯩꯁꯨ ꯀꯨꯏꯍꯧꯗꯦꯗ ꯍꯧꯖꯤꯛꯇꯤ
ꯄꯨꯡ ꯃꯈꯥꯏꯒꯨꯝꯕꯗꯤ ꯆꯠꯄ꯭ꯔꯥ
ꯎꯝ ꯏꯁꯥꯒꯤ ꯒꯥꯔꯤ ꯆꯠꯂꯒꯗꯤ ꯑꯗꯨꯝ ꯇ꯭ꯋꯦꯟꯇꯤ ꯃꯤꯅꯠꯁꯇ ꯌꯧꯕ ꯉꯝꯃꯦ ꯂꯅꯥꯥꯏꯟꯗ ꯆꯠꯂꯛꯇꯦꯗꯝꯗꯥꯏ ꯄꯨꯡꯈꯥꯏꯗꯨ ꯆꯪꯈꯤꯕ
ꯆꯞ ꯃꯥꯟꯅꯔꯦꯅꯦ ꯑꯗꯨꯗꯤ
ꯎꯝ
ꯑꯗꯨꯗ ꯊꯕꯛ ꯑꯣꯏꯗꯉꯥꯏꯅꯦ ꯑꯗꯨꯒꯤ ꯃꯤ ꯁꯨꯝ ꯌꯦꯡꯕꯅꯤꯗ
ꯀꯒꯥꯔꯤ ꯊꯕꯛꯅ
ꯑꯩ ꯄꯥꯔꯠ ꯇꯥꯏꯝ ꯑꯣꯏꯅ ꯗꯦꯂꯤꯕꯔꯤ ꯇꯧꯕꯅꯦꯕꯀꯣ
ꯑꯣ
ꯑꯗꯨꯒꯤ ꯉꯍꯥꯡꯉꯦ ꯑꯩꯈꯣꯏꯁꯨ
ꯀꯔꯤꯒꯤ ꯑꯣꯏꯗꯣꯏꯔꯥ ꯐꯤꯔꯣꯟꯒꯤꯔꯣ
ꯃꯤꯁꯣꯒꯤꯅꯤꯗ
ꯑꯣ ꯑꯣ ꯑꯁ ꯈꯪꯂꯝꯗꯧ ꯃꯥꯂꯦꯍꯦ
ꯑꯗꯨꯅ ꯉꯁꯤꯈꯛ ꯑꯃꯨꯛ ꯍꯥꯏꯗꯤ ꯂꯝꯕꯤꯗ ꯄꯜꯂꯨꯕ ꯄꯣꯠꯇꯣ ꯉꯁꯤꯈꯛ ꯂꯥꯛꯄꯅꯦꯕ ꯑꯗꯨꯗꯨꯒꯤ ꯌꯨꯝꯗ ꯂꯩ ꯂꯩꯅ ꯑꯞꯗꯦꯠ ꯄꯥꯜꯂꯝꯕꯅꯤꯗ ꯀꯣ ꯊꯤꯟ ꯆꯠꯇ꯭ꯔꯦꯕ ꯃꯁꯥꯅ ꯂꯧꯕ ꯂꯥꯛꯀꯦꯅ ꯂꯥꯛꯍꯟꯕꯤꯌꯣ
ꯑꯩꯈꯣꯏꯔꯣꯝꯗꯁꯨ ꯅꯪ ꯂꯥꯛꯂꯝꯝꯒꯅꯤ ꯑꯗꯨꯗꯤ
ꯍꯥꯥ
ꯍꯣꯏꯔꯣꯝꯗꯁꯨ ꯂꯥꯛꯂꯝꯝꯒꯅꯦꯕ
ꯇꯤꯖꯔꯁꯦ ꯑꯩꯈꯣꯏꯔꯣꯝꯗ ꯑꯩꯈꯣꯏ ꯑꯩꯒꯤ ꯁꯥꯏꯠꯀꯤ ꯃꯤ ꯑꯣꯏꯗꯣꯏꯔꯣ
ꯅꯣꯏ ꯁꯥꯏ ꯈꯛꯇꯒꯤ ꯇꯧꯕ꯭ꯔꯥ
ꯍꯣꯏꯗꯤ ꯑꯩꯣꯏꯥꯏ ꯀꯩꯊ ꯇꯧꯗꯨꯅꯦ ꯑꯩ ꯊꯕꯥꯜꯅꯤꯅꯦ ꯊꯜꯅ ꯇꯧꯗꯨꯅꯦ ꯀꯃꯥꯏꯅ ꯑꯇꯣꯞꯄꯗ ꯀꯃꯥꯏꯅ ꯆꯪꯅꯤ ꯑꯗꯨꯕꯨ ꯆꯠꯂꯨꯔꯗꯤ ꯂꯣꯏꯔꯌꯦ ꯃꯤ ꯃꯤ ꯖꯒꯥ ꯖꯒꯥ ꯂꯩꯕꯅꯦꯕ ꯑ
ꯗꯤꯂꯤꯚꯔꯤꯒꯤ ꯃꯃꯜꯁꯨ ꯂꯧꯕ꯭ꯔꯥ
ꯗꯂꯤꯕꯒꯔꯥ
ꯑꯥ
ꯕꯦꯝ ꯃꯃꯜ ꯍꯥꯏꯁꯦ ꯑꯔꯥꯞꯄ ꯑꯩꯈꯣꯏꯔꯣꯝꯗꯒꯤꯅ ꯑꯩꯒꯤ ꯀꯩꯅꯣꯕꯨ ꯂꯧꯗꯦ ꯍꯣꯔꯣꯡꯝꯁꯦ ꯑꯔꯞ ꯑꯔꯥꯄ ꯈꯪ ꯂꯧꯋꯦ ꯀꯤꯂꯣꯃꯤꯇꯔꯗ ꯍꯣꯏ ꯑꯩꯅ ꯆꯠꯄꯗ ꯑꯟꯗ꯭ꯔꯣꯕꯨ ꯆꯠꯂꯦꯕ ꯑꯩꯈꯣꯏꯁꯦ
ꯑꯣ
ꯑꯟꯗ꯭ꯔꯣ ꯈꯛ ꯂꯧꯋꯦ ꯑꯇꯩꯗꯤ ꯑꯇꯩꯗꯤ ꯂꯧꯗꯦ ꯑꯇꯩꯗꯤ ꯃꯁꯥꯅ ꯑꯗꯨꯝ ꯃꯁꯥꯅ ꯍꯥꯄꯛꯄꯗꯣ ꯑꯗꯨ ꯅꯠꯇꯅ ꯑꯩꯈꯣꯏꯅꯗꯤ ꯂꯧꯗꯦ ꯑꯗꯨꯒ ꯑꯟꯗ꯭ꯔꯣꯗꯗꯤ ꯂꯧꯗꯕ ꯌꯥꯗꯦ ꯂꯧꯋꯦ
ꯅ ꯔꯣꯗ ꯂꯄꯅꯦꯅꯤ
ꯂꯥꯞꯄꯦ ꯂꯥꯞꯄꯅꯤꯅ ꯃꯣꯏꯗꯗꯤ ꯂꯧꯋꯦꯕ ꯃꯣꯏꯒꯤ ꯂꯩꯀꯥꯏꯒꯤ ꯃꯤ ꯅꯠꯇ꯭ꯔꯁꯨ ꯑꯗꯨꯝ ꯑꯥꯔꯃꯤ ꯀꯦꯝꯗ ꯑꯥꯔꯃꯤ ꯄꯣꯠ ꯀꯛꯄ ꯑꯗꯨꯝ ꯂꯧꯋꯦꯗ ꯑꯗꯨꯒ ꯄꯤꯔꯛꯇ꯭ꯔꯗꯤ ꯑꯩ ꯅꯣꯏ ꯄꯣꯠ ꯄꯤꯕ ꯉꯝꯃꯣꯏ ꯑꯗꯨꯝ ꯍꯥꯏ ꯍꯥꯏꯕ ꯑꯗꯨꯝ ꯁꯦꯡꯉꯦ
ꯉꯁꯥꯏꯒꯤ ꯒ꯭ꯔꯤꯗ ꯑꯗꯨꯝ ꯆꯠꯄ꯭ꯔꯥ
ꯎꯝ ꯏꯁꯥꯒꯤꯒꯥꯥꯏꯗ ꯆꯠꯂꯤꯅꯦ
ꯊꯥꯎꯗꯤ ꯃꯣꯏꯅ ꯍꯥꯞꯄꯤꯕ꯭ꯔꯣ
ꯊꯥ ꯍꯥꯞꯄ ꯍꯥꯏꯁꯦ ꯑꯣꯐꯤꯁꯀꯤ ꯁꯥꯏꯠꯇꯤ ꯂꯨꯄꯥ ꯌꯥꯡꯈꯩꯈꯛꯅꯤꯗ
ꯑꯦꯁ ꯁꯪꯀ ꯍ ꯈꯥꯛꯄ
ꯌꯥꯡꯈꯩꯗꯨꯗꯤ ꯌꯥꯕ ꯅꯠꯇꯦꯗ ꯑꯗꯨꯅ ꯌꯥꯗꯦ ꯍꯥꯏꯔꯤꯁꯦ ꯑꯗꯨꯝ ꯊꯥꯎꯁꯥꯗꯤ ꯀꯣꯟꯅꯩꯌꯦꯕꯀꯣ ꯍꯥꯏꯗꯤ ꯅꯨꯡꯇꯤꯒꯤ ꯆꯠꯄ ꯃꯇꯝꯗ ꯄꯣꯠ ꯆꯥꯝꯃ ꯊꯜꯂꯦ ꯈꯜꯂꯁꯤꯦꯀꯣ ꯄꯣꯠ ꯆꯥꯝꯃꯗ ꯐꯦꯁꯟ ꯇꯥꯕ ꯄꯩꯁꯥ ꯌꯥꯎꯔꯛꯏꯅꯤ ꯑꯗꯨꯗꯒꯤ ꯑꯗꯨꯝ ꯃꯕꯨꯎ ꯐꯕ ꯃꯤ ꯑꯗꯨꯝ ꯊꯦꯡꯅꯩꯑꯕꯀꯣ ꯇꯤꯞꯁꯁꯨ ꯑꯗꯨꯝ ꯍꯥꯞꯄꯤꯔꯛꯄ ꯑꯝꯇꯁꯥ ꯄꯣꯛꯄ ꯃꯇꯝ ꯃꯣꯏ ꯑꯗꯨꯝ ꯑꯗꯨ ꯄꯩꯁꯥꯗꯅ ꯑꯗꯨꯝ ꯊꯥꯎ ꯍꯟꯕ ꯑꯗꯨꯝ ꯀꯣꯟꯅꯩꯌꯦꯕ
ꯌꯥꯝ ꯐꯥꯏꯟꯗꯗꯤ
ꯎꯝ ꯍꯗ ꯍꯥꯏꯗꯤ
ꯍ
ꯐꯖꯅꯕ ꯋꯥ ꯍꯥꯏꯅꯗꯤ ꯂꯣꯏ ꯐꯅꯩ ꯃꯣꯏ ꯃꯌꯥꯝꯅ
ꯎꯝ
ꯑꯃꯨꯛ ꯑꯃꯨꯛ ꯃꯤ ꯕꯦꯔꯥ ꯂꯩꯕ ꯊꯦꯡꯅꯕ ꯌꯥꯎꯏꯤꯀꯣ
ꯎ ꯌꯥꯕꯅꯤꯅ
ꯍꯣꯏ ꯍꯥꯏꯗꯤ ꯎꯝ ꯄꯣꯏꯅ ꯄꯣꯏ ꯀꯛꯈ꯭ꯔꯣꯏ ꯃꯤꯗꯤ ꯀꯔꯤꯝ ꯈꯟꯗꯦꯕ ꯃꯣꯏꯗꯤ ꯑꯗꯨꯝ ꯈꯪꯕꯗꯣ ꯑꯗꯨꯒ ꯅꯣꯡ ꯐꯥꯗꯣꯛꯒ ꯀꯜꯂꯛꯄ ꯃꯤꯁꯤꯡꯁꯦ ꯉꯥꯡꯅꯕ ꯋꯥꯔꯤꯁꯦ
ꯎꯝ
ꯍꯥꯏꯗꯤ ꯑꯗꯨꯒ ꯑꯃꯅ ꯈꯗꯥꯏ ꯅꯨꯡꯉꯥꯏꯇꯕ ꯍꯥꯏꯔꯗꯤ ꯑꯩꯈꯣꯏꯅ ꯗꯦꯂꯤꯕꯔꯤ ꯆꯠꯄꯗ ꯅꯨꯡꯉꯥꯏꯇꯕ ꯍꯥꯏꯔꯗꯤ ꯑꯗꯨꯝ ꯌꯥꯎꯕꯅꯦꯕ ꯃꯥꯗꯤ ꯃꯣꯏ ꯄꯦ ꯃꯃꯥ ꯃꯄꯥꯒꯤ ꯐꯣꯟꯗꯣ ꯑꯉꯥꯡꯅ ꯄꯥꯏꯁꯜꯂꯒ ꯁꯣꯏꯗꯅ ꯀꯛꯁꯟꯈꯤꯕ ꯌꯥꯎꯕꯅꯦꯕ ꯑ
ꯑꯣ
ꯑꯗꯨꯗꯣ ꯍꯥꯏꯗꯤ ꯑꯩꯈꯣꯏꯅ ꯃꯤꯁꯟꯗ ꯀꯩꯅꯣ ꯊꯣꯡꯅꯕꯗꯣ ꯃꯣꯏꯅꯁꯨ ꯀꯛꯇꯦ ꯍꯥꯏꯔꯔꯕꯄ ꯑꯩꯈꯣꯏ ꯁꯥꯏꯗꯗꯤ ꯀꯔꯤꯩꯅ ꯐꯣꯟ ꯇꯧꯁꯜꯂꯨꯕ ꯈꯪꯅꯗꯅ ꯁꯥꯎꯅꯕꯁꯨ ꯌꯥꯎꯋꯤ
ꯎ ꯄꯣꯠꯇ ꯂꯧꯧꯁꯨ ꯂꯧꯗ꯭ꯔꯦ
ꯍꯣꯏ ꯍꯣꯏ ꯂꯧꯗꯦ ꯂꯧꯗ ꯄꯣꯠꯇꯨꯗ ꯑꯃꯨꯛ ꯂꯧꯗ ꯄꯣꯠꯇꯣ ꯑꯩꯈꯣꯏ ꯁꯨꯝ ꯀꯔꯤꯝ ꯀꯥꯏꯗꯦꯕ ꯀꯦꯟꯁꯦꯜ ꯇꯧꯁꯦ ꯍꯥꯏꯔꯁꯨ ꯌꯥꯏꯑꯕ ꯑꯗꯨꯗ ꯀꯦꯟꯁꯦꯟ ꯇꯧꯁꯦ ꯍꯥꯏꯕꯗꯁꯨ ꯑꯃꯨꯛ ꯀꯦꯟꯁꯦꯜꯒꯤ ꯑꯣ ꯇꯤ ꯄꯤ ꯍꯥꯏꯔꯣ ꯑ ꯑꯃ ꯀꯤꯖꯕ ꯀꯥꯡꯒꯨꯝꯕꯁꯨ ꯂꯩꯕꯗꯣ
ꯑꯣ
ꯑꯗꯨꯗꯣ
ꯖꯥꯠ ꯖꯥꯠ ꯅꯤꯅꯦ
ꯍꯥꯏꯗꯤ ꯍꯧꯖꯤꯛꯀꯥꯟꯖꯦ ꯆꯨꯝꯃꯦꯕ ꯑꯣꯇꯤ ꯃꯣꯏꯅ ꯍꯥꯏ ꯃꯣꯏꯅ ꯀꯤꯔꯤꯕꯗꯨꯖꯨ ꯆꯨꯝꯃꯤꯅꯦꯕ ꯑꯣ ꯇꯤ ꯚꯤ ꯇꯧꯕꯗꯣ ꯐꯔꯛ ꯇꯥꯅꯩꯗꯅ
ꯎꯝ
ꯍꯥꯏꯗꯤ ꯐꯖꯅ ꯃꯣꯏꯅ ꯀꯔꯤ ꯈꯪꯕ ꯑꯣꯏꯗꯤ ꯐꯕ ꯀꯨꯏꯔꯦꯗ ꯏꯔꯥꯡꯖꯤꯅ ꯂꯝꯕꯤ ꯊꯤꯡꯒꯤꯕꯗꯒꯤ ꯊꯥ ꯀꯌꯥꯗ ꯈꯨꯜꯂꯦꯕꯒꯤꯗꯨꯔꯣ ꯖꯨꯟ ꯖꯨꯟꯗꯩ ꯅꯠꯇꯦꯅꯦ ꯃꯦꯗꯒꯤ ꯑꯣꯏꯔ ꯃꯥꯜꯂꯦꯅꯦ ꯃꯦꯒꯤ ꯗꯦꯠ ꯁꯕꯦꯟꯇꯤꯟꯗꯒꯤ ꯂꯦꯞꯄꯛꯄꯗꯨꯅ ꯍꯧꯖꯤꯛꯄꯧ ꯂꯦꯞꯄꯤ
ꯑꯣ ꯀꯨꯏꯔꯦꯅꯦ ꯑꯗꯨꯗꯤ
ꯀꯨꯏꯔꯦ
ꯌꯥꯝ ꯐꯩ ꯅꯣꯏꯗꯤ ꯊꯕꯛ ꯂꯩꯅꯤ
ꯎꯝ ꯁꯨꯝ ꯄꯥꯔꯠꯇꯔ ꯑꯣꯏꯅ ꯇꯧꯕꯅꯤꯅ ꯑꯗꯨꯗꯤ ꯁꯨꯝ ꯊꯕꯛ ꯉꯥꯏ ꯉꯥꯏꯅ ꯏꯁꯥꯅ ꯋꯥꯈꯟꯗꯨ ꯅꯨꯡꯉꯥꯏꯔꯛꯇꯦꯕ ꯄꯩꯁꯥ ꯊꯣꯛꯇ꯭ꯔꯗꯤꯀꯣ ꯑꯩꯒꯤ ꯑꯣꯏꯅꯗꯤ ꯄꯩꯁꯥ ꯊꯣꯛꯇ꯭ꯔꯕ ꯑꯩ ꯂꯥꯏꯔꯤꯛ ꯄꯥꯕ ꯆꯪꯗꯦꯕ ꯀꯣꯛꯇ
ꯍꯥꯏꯗꯤ ꯏꯃꯥ ꯏꯄꯥꯗꯩ ꯂꯧꯕꯗꯨꯅ ꯑꯃ ꯑꯣꯏꯕ ꯑꯗꯨ ꯅꯠꯇꯕꯤꯗ ꯏꯁꯥꯅ ꯄꯩꯁꯥ ꯊꯣꯛꯇ꯭ꯔꯨꯏ ꯎꯝ
ꯅꯤꯃꯜꯂꯁꯨ ꯏꯀꯥꯏꯅꯦ
ꯎꯝ
ꯆꯍꯤꯗꯤ ꯀꯌꯥ ꯁꯨꯔꯦ ꯅꯪꯒꯤꯗꯤ
ꯑꯩꯖꯦ ꯑꯁꯦꯡꯕ ꯆꯍꯤꯗ ꯀꯨꯟ ꯃꯉꯥ ꯐꯣꯂꯣꯋꯤꯡ ꯑꯣꯏꯗꯣꯏꯅꯤ ꯑꯩꯅ ꯑꯅꯤ ꯑꯅꯤꯃꯨꯛ ꯍꯟꯕ꯭ꯔꯥ
ꯀꯩ ꯍꯥꯏꯅꯣ ꯁꯤꯁꯇꯔ ꯇꯥ꯭ꯗꯔꯦ
ꯇꯨꯝꯅꯤꯡꯉꯦ ꯍꯥꯏꯕꯅꯤꯗ
ꯏꯁ ꯑꯍꯤꯡ ꯇꯨꯝꯗ꯭ꯔ ꯖꯥꯔꯣ ꯑꯍꯤꯡꯗꯒ ꯍꯨꯔꯥꯟ ꯆꯠꯄ꯭ꯔꯣ
ꯆꯠꯇꯦꯗ
ꯋꯥꯔꯜ ꯀꯞꯅꯤꯅ ꯕꯣꯟꯒꯗꯤ ꯌꯦꯡꯗ꯭ꯔꯣ ꯋꯥꯔꯜ ꯀꯞꯅꯤꯅ ꯕꯣꯟ ꯌꯦꯡꯗ꯭ꯔꯣ
ꯑꯣ ꯌꯦꯡꯗꯦ ꯑꯩꯗꯤ
ꯎꯝ
ꯕꯣꯜ ꯌꯦꯡꯕ ꯍꯩꯇꯦ
ꯎꯝ
ꯈꯪꯗꯦ ꯌꯦꯡꯅꯤꯡꯗꯕꯒꯤ
ꯄꯨꯡ ꯀꯥꯏꯗꯦꯗ ꯏꯁꯥꯅ ꯄꯥꯝꯖꯗ꯭ꯔꯗꯤ ꯈꯪꯗ꯭ꯔꯒꯕꯣ ꯀꯃꯥꯏꯅ ꯌꯦꯡꯉꯨꯗꯣꯏꯅꯣ ꯅꯠꯇ꯭꯭ꯔꯥ
ꯎ ꯃꯅꯤ
ꯏꯁꯇꯔꯗꯤ ꯀꯩ ꯂꯝꯗꯩ ꯑꯣꯏꯗꯣꯏꯅꯣ
ꯅꯣꯅꯦ ꯔꯣꯝꯗꯒꯤꯅꯦ
ꯑꯣ ꯂꯥꯞꯄꯦ ꯑꯗꯨꯗꯤ
ꯎꯝ
ꯖꯤꯔꯤꯗ ꯑꯩꯈꯣꯏꯖꯨ ꯏꯃꯥꯒꯤ ꯃꯆꯦ ꯏꯃꯥꯒꯤ ꯃꯆꯦ ꯑꯃ ꯂꯩ
ꯖꯤꯔꯤꯗ ꯍꯥꯏꯕ꯭ꯔꯥ
ꯑꯥ ꯖꯤꯔꯤꯗ
ꯆꯠꯄ꯭ꯔꯥ꯫
ꯑꯃꯨꯛꯇꯪ ꯆꯠꯈ꯭ꯔꯦ ꯑꯗꯨꯗꯤ ꯆꯠꯇꯦꯗ꯫ ꯫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
ꯑꯗꯨꯗꯤ ꯁꯤꯁꯇ ꯍꯣꯁꯇꯦꯜ ꯔꯦꯟꯂꯣ ꯂꯩꯔꯤꯁꯤꯕꯣ꯫
ꯔꯦꯟꯗꯅꯦ꯫
ꯎꯝ ꯑꯗꯨꯗꯤ ꯏꯁꯥꯅ ꯄꯥꯝꯖ ꯄꯥꯝꯖꯕ ꯊꯣꯡ ꯑꯍꯥꯎ ꯍꯥꯎꯕ꯫
ꯍꯣꯏꯗ꯫
ꯃꯥꯟ ꯃꯟꯗꯅ꯫
ꯁꯥꯇꯧꯔꯒ ꯂꯩꯔꯝꯕꯁꯦ ꯑꯃꯨꯛꯁꯨ ꯑꯃꯨꯛꯁꯨ ꯇꯟꯕ ꯌꯥꯎꯕꯅꯦ ꯆꯥꯛꯒ ꯊꯣꯡ
ꯌꯨꯝ ꯆꯠꯇꯕ ꯀꯨꯏꯔꯝꯃꯅꯤꯅꯦ꯫
ꯎꯝ꯫ ꯍꯟꯗꯧ ꯃꯥꯟꯗ꯭ꯔꯦ꯫